ꯍꯜꯂꯣ ꯇꯥꯏꯌꯦ ꯂꯩꯁꯥꯕꯤ
ꯀꯩꯗꯧꯔꯤꯅꯣ
ꯑꯁ ꯀꯩꯁꯨ ꯇꯣꯗꯦꯗ ꯁꯨꯝ ꯂꯩꯔꯝꯕꯅꯦ
ꯊꯕꯛ ꯆꯠꯇ꯭ꯔꯣ
ꯆꯠꯇꯣꯏꯅꯦ ꯍꯣꯔꯦꯟ ꯑꯁ ꯑꯩ ꯌꯥꯝ ꯆꯠꯅꯤꯡꯗꯦ ꯑꯗꯨ ꯑꯣꯏꯔꯁꯨ ꯎꯄꯥꯏ ꯂꯩꯇꯦ
ꯑꯁ ꯅꯨꯡꯉꯥꯏꯇꯦꯅꯦꯍꯦ
ꯃꯣꯏꯅ ꯂꯥꯛꯑꯣ ꯅꯪ ꯂꯥꯛꯇꯕ ꯀꯨꯏꯔꯦ ꯍꯥꯏꯔ ꯐꯣꯟ ꯇꯧꯔꯛꯑꯦ
ꯅꯪ ꯆꯦꯡ ꯂꯩꯔꯤꯕꯣ
ꯆꯦꯡꯔꯣ ꯂꯩꯌꯦ ꯉꯁꯥꯏ ꯏꯄꯥꯗꯣ ꯄꯨꯔꯛꯑꯦ
ꯑꯣ ꯑꯩꯗꯤ ꯈꯪꯗꯦꯅꯦ
ꯅꯪ ꯀꯔꯝ ꯀꯥꯟꯗ ꯂꯥꯛ ꯂꯥꯛꯀꯅꯤ
ꯑꯁ ꯈꯪꯗꯦꯅꯦ ꯍꯌꯦꯡꯁꯦ ꯏꯃꯥꯟꯅꯕꯤ ꯍꯣꯏꯁꯨ ꯀꯣꯏꯕ ꯆꯠꯁꯦ ꯍꯥꯏꯌꯦ
ꯉꯥꯏꯀꯣ ꯃꯤꯗꯤ ꯌꯨꯝꯗ ꯌꯥꯝ ꯁꯤꯟ ꯌꯥꯝ ꯁꯤꯜꯂꯤꯀꯣ ꯆꯠꯄ ꯈꯣꯠꯄ
ꯇꯦ ꯐꯌꯦꯡꯗꯅꯦ
ꯑꯣ ꯑꯁ ꯒ꯭ꯌꯥꯟ ꯇꯥꯗꯦ ꯇꯧꯔꯤꯖꯦ ꯑꯁ
ꯄꯩꯁꯥ ꯂꯩꯇꯕꯅꯤꯅ ꯆꯠꯅꯤꯡꯗꯦ
ꯍꯣꯏꯅꯦ ꯄꯩꯁꯥꯅꯤꯅꯦ ꯃꯔꯨꯁꯦ ꯐꯤ ꯁꯥꯕ ꯍꯧꯔꯕꯣ
ꯍꯧꯗ꯭ꯔꯤ ꯍꯌꯦꯡ ꯍꯧꯒꯦ ꯇꯧꯕꯅꯦ ꯑꯗꯣ ꯃꯣꯏꯅ ꯍꯌꯦꯡ ꯍꯧꯒꯦ ꯇꯧꯕꯅꯦꯕ ꯃꯣꯏꯅ ꯑꯃꯨꯛ ꯆꯠꯁꯦ ꯍꯥꯏꯌꯦ ꯃꯤꯗꯤ ꯏꯃꯥꯟꯅꯕꯤ ꯍꯣꯏꯗꯤ ꯀꯣꯆꯤꯡ ꯂꯧꯕ ꯍꯧꯈꯔꯦ
ꯀꯣꯆꯤꯡꯗꯣ ꯐꯖꯅ ꯑꯥ ꯐꯥꯎꯅꯩ ꯐꯥꯎꯅꯧꯀꯣ ꯑꯗꯣꯅꯥ ꯑꯗꯨ ꯂꯥꯞꯄꯗꯣ ꯑꯗꯨ ꯇꯥꯟꯅ ꯆꯠꯂꯒ ꯇꯧꯒꯦ ꯍꯥꯏꯕ꯭ꯔꯣ
ꯈꯪꯗꯦ ꯏꯃꯥꯟꯅꯕꯤ ꯑꯗꯨꯗ ꯂꯩꯕꯗꯣ
ꯑꯥ
ꯑꯍꯧꯈꯔ꯭ꯦ ꯃꯥꯗꯤ
ꯀꯔꯝ ꯀꯥꯟꯗꯒꯤ
ꯉꯁꯤꯅ
ꯑꯁ ꯂꯥꯛꯄ ꯌꯥꯔꯦꯅ ꯑꯗꯨꯗꯤ
ꯏꯃꯥꯅ ꯉꯥꯏꯈꯣ ꯉꯥꯏꯈꯣ ꯉꯥꯏ ꯉꯥꯏꯈꯣ ꯑꯗꯨꯝ ꯍꯥꯏꯔꯒ ꯂꯩꯌꯦ
ꯅꯪꯅ ꯂꯧꯒꯗꯕ ꯀꯩꯅꯣꯗꯣ ꯑꯗꯨꯗꯣ ꯃꯨꯟꯅ ꯈꯜꯂꯒ ꯂꯧꯑꯣ
ꯍꯣꯏ
ꯑꯁ ꯈꯪꯗꯔ꯭ꯦꯗ ꯇꯧꯔꯤꯖꯦ
ꯄꯩꯁꯥ ꯂꯩꯇꯦ ꯍꯥꯏꯌꯦ
ꯃꯦꯆꯤꯟꯁꯨ ꯄꯨꯔꯛꯑꯦ ꯉꯁꯤꯗꯣ
ꯑꯗꯣ ꯅꯣꯏ ꯑꯗꯨꯗ ꯂꯩꯕꯗꯣ ꯌꯨꯝꯕꯨ ꯍꯣꯏꯗꯣ ꯑꯃꯊꯛꯀꯤ ꯑꯃ ꯏꯁꯤꯡ ꯀꯩꯀꯥ ꯇꯧꯕꯗꯣ ꯏꯁꯤꯡ ꯀꯩꯀꯥ ꯌꯦꯡꯐꯝꯗꯣ ꯑꯗꯣ ꯑꯗꯨꯗ ꯐꯤ ꯁꯥꯕ ꯌꯥꯒꯗ꯭ꯔꯥ ꯍꯪꯉꯣ
ꯑꯗꯨꯗꯤ ꯃꯊꯛ ꯀꯥꯞꯃꯟꯗ꯭ꯔꯣ
ꯑꯗꯨꯗ ꯃꯈꯥꯒꯤ ꯇꯥꯜꯁ ꯅꯞꯄꯗꯣ ꯑꯗꯨꯝ ꯑꯩꯈꯣꯏꯅ ꯂꯩꯕ ꯃꯐꯝꯗꯣ ꯑꯗꯨꯗꯗꯤ ꯇꯥꯎꯁ ꯅꯞꯄꯦꯗꯅ ꯑꯗꯨꯗꯗꯤ ꯌꯥꯔꯣꯏꯌꯦꯕ ꯐꯤ ꯁꯥꯕꯗꯣ ꯑꯗꯨ ꯃꯊꯛꯇ ꯌꯥꯒꯗ꯭ꯔꯣ ꯇꯥꯎꯁ ꯅꯞꯇꯦꯗꯅ ꯃꯇꯥꯏ ꯃꯇꯥꯏꯗꯣ
ꯎꯝ
ꯑꯗꯨꯅ ꯑꯗꯨꯗ ꯌꯥꯒꯗ꯭ꯔꯣ ꯍꯪꯉꯣ ꯌꯥꯔꯗꯤ ꯑꯗꯨꯗ ꯄꯨꯔꯛꯀꯦ
ꯌꯥꯅꯤꯑꯦ
ꯑꯩꯈꯣꯏꯅ ꯂꯩꯕ ꯃꯐꯝꯗꯣ ꯑꯗꯨꯗꯗꯤ ꯌꯥꯔꯣꯏꯕ ꯇꯥꯎꯁꯇꯣ ꯑꯩꯈꯣꯏ ꯕꯕꯥꯅ ꯀꯦꯜꯂꯛꯀꯅꯤ ꯃꯤꯒꯤꯗꯣ ꯍꯥꯏꯌꯦꯕ
ꯑꯣ ꯑꯣ ꯃꯊꯛꯇ ꯁꯥꯟꯅꯕꯔꯕ
ꯍꯣꯏ ꯈꯣꯡ ꯀꯥꯎꯕꯗꯣ ꯌꯥꯔꯣꯏ ꯍꯥꯏꯌꯦꯕꯀꯣ ꯑꯗꯣ ꯃꯊꯛ ꯃꯊꯛꯀꯤ ꯏꯁꯤꯡ ꯏꯁꯤꯡ ꯊꯝꯕꯒꯤ ꯀꯥꯈꯠꯄꯗꯣ
ꯑꯣ ꯑꯣ ꯈꯥꯉꯦ ꯈꯥꯉꯦ
ꯑꯗꯨꯒꯤ ꯃꯐꯝꯈꯤ ꯃꯆꯥ ꯑꯃ ꯂꯩꯕꯗꯣ
ꯑꯥ
ꯑꯗꯨꯗ ꯁꯥꯕ ꯌꯥꯒꯗ꯭ꯔꯣ ꯑꯗꯨꯗꯤ ꯇꯥꯎꯁ ꯅꯞꯇꯦꯗꯅ ꯃꯈꯥꯗꯣ
ꯑꯥ
ꯍꯥꯏꯗꯤ ꯃꯇꯥꯏ ꯃꯇꯥꯏꯗꯣ ꯃꯇꯥꯏ ꯈꯣꯡꯅ ꯀꯥꯎꯒꯗꯕ ꯃꯐꯝꯗꯣ ꯇꯥꯎꯁ ꯅꯞꯇꯦꯗꯅ ꯌꯦꯡꯉꯣ ꯅꯪꯗꯣ ꯑꯗꯣ ꯑꯗꯨ ꯌꯦꯡꯉꯣ ꯑꯗꯣ ꯎꯝ ꯇꯥꯎꯁ ꯅꯠꯇ꯭ꯔꯗꯤ ꯑꯗꯨꯗ ꯁꯥꯒꯦꯕ ꯑꯩꯗꯣ ꯑꯁꯤꯗ ꯈꯤꯇꯪ ꯍꯧꯔꯒ ꯎꯝ ꯑꯗꯨꯗ ꯂꯥꯛꯀꯦꯕ
ꯍꯣꯏ ꯌꯥꯏꯌꯦ
ꯅꯨꯡꯊꯤꯟ ꯅꯨꯡꯊꯤꯟꯒꯨꯝꯕ ꯁꯥꯕ ꯌꯥ ꯅꯪ ꯍꯥꯟꯅ ꯌꯦꯡꯉꯣ
ꯌꯦꯡꯒꯦ ꯑꯗꯨꯒ ꯌꯥꯔꯗꯤ ꯍꯥꯏꯕꯤꯒꯦ ꯑꯗꯨꯒ ꯌꯥꯔꯦ ꯅꯉꯣꯟꯗꯁꯨ ꯍꯥꯏꯕꯤꯒꯦ ꯑꯁꯣꯝꯗꯁꯨ ꯍꯥꯏꯕꯤꯒꯦ
ꯎꯝ ꯑꯗꯨꯒ ꯑꯩ ꯂꯥꯛꯈ꯭ꯔꯒꯦꯕ
ꯌꯥꯗꯦꯀꯣ ꯃꯤꯗꯤ ꯌꯨꯝꯗ ꯋꯥꯔꯀꯤꯡꯒ ꯆꯠꯂꯤꯀꯣ
ꯆꯠꯇꯦꯍꯦ
ꯆꯠꯇꯕ꯭ꯔꯥꯅꯦ
ꯑꯣ
ꯀꯪꯅꯕ ꯍꯧꯔꯕ꯭ꯔꯕ
ꯍꯧꯗꯦ ꯑꯗꯨꯝ ꯃꯥꯟꯅꯩꯩꯗ ꯉꯁꯤꯁꯨ ꯑꯣꯜꯂꯦ
ꯑꯩꯗꯤ ꯍꯟꯊꯕ꯭ꯔꯥ ꯍꯟꯊꯗꯕ꯭ꯔꯥ ꯒ꯭ꯌꯥꯟ ꯇꯥꯗ꯭ꯔꯦꯗ
ꯎꯝ ꯈꯪꯗ꯭ꯔꯦ ꯑꯩꯁꯨ
ꯑꯁ ꯑꯗꯨ ꯍꯥꯏꯔꯒ ꯍꯥꯥ
ꯅꯪꯗꯤ ꯆꯥꯛ ꯊꯣꯡꯉꯝꯃꯣꯏꯕ
ꯆꯥꯏꯑ ꯅꯨꯡꯇꯤꯒꯤ ꯑꯁ ꯆꯥꯃꯝꯅ ꯄꯨꯛꯁꯦ ꯌꯥꯗ꯭ꯔꯦ
ꯇꯤꯜꯍꯧ ꯀꯩꯀꯥ ꯂꯩꯔꯕꯣ
ꯀꯗꯥꯏꯗꯒꯤꯅꯣ ꯑꯩ ꯍꯧꯖꯤꯛ ꯀꯥꯡꯉꯦ ꯀꯌꯥꯝꯇ ꯂꯩꯇꯦ ꯑꯩꯉꯣꯟꯗ ꯈꯤꯇꯪ ꯂꯩꯔꯁꯨ ꯅꯪꯉꯣꯟꯗ ꯑꯃꯨꯛ ꯄꯤꯈ꯭ꯔꯦ
ꯀꯩ ꯑꯩꯉꯣꯟꯗ ꯀꯩ ꯄꯤꯒꯦ
ꯑꯩꯅ ꯆꯥꯝꯃ ꯄꯤꯕꯗꯣ
ꯎꯝ
ꯑꯝꯇ ꯂꯩꯇ꯭ꯔꯦ ꯉꯁꯥꯏ ꯂꯥꯛꯄꯗꯨꯁꯨ ꯀꯌꯥꯝꯅꯁꯨ ꯍꯥꯏꯗ꯭ꯔꯦ ꯑꯩꯗꯣ ꯇꯜꯂꯕ ꯑꯦ ꯑꯗꯨ ꯍꯥꯏꯔꯒ ꯑꯥ ꯀꯩꯅꯣꯗꯨꯗꯤ ꯑꯥ ꯃꯃꯤꯠ ꯁꯦꯝꯕꯗꯤ ꯀꯃꯥꯏ ꯇꯧꯔꯦ
ꯃꯥꯒꯤ ꯃꯅꯥꯛꯇꯅꯦ ꯑꯩꯅ ꯇꯨꯝꯃꯤꯁꯦ
ꯀꯃꯥꯏꯅ ꯇꯧꯔꯦ ꯄꯣꯝꯕ꯭ꯔꯣ
ꯄꫭꯝꯗꯦ
ꯄꯣꯝꯗꯦ ꯐꯖꯅ ꯇꯧꯕꯤꯕ꯭ꯔꯕ
ꯎꯝ ꯏꯁꯤꯡ ꯍꯧꯖꯤꯛ ꯏꯁꯤꯡ ꯍꯥꯞꯄꯒ ꯂꯩꯌꯦ ꯃꯤꯠꯇ
ꯑꯥꯏꯁ ꯊꯣꯝꯃꯤꯔꯣ
ꯑꯧ
ꯑꯣ ꯑꯗꯨꯝ ꯊꯣꯡꯃꯣ ꯍꯥꯏ ꯄꯣꯝꯗꯅꯕ
ꯑꯍꯣꯢ
ꯄꯥꯡꯈꯠꯄꯗꯤ ꯌꯥꯔꯝꯈꯤ ꯔꯣꯏꯅꯦ
ꯈꯔ ꯈꯔ ꯌꯥꯏ ꯑꯗꯨꯝ ꯄꯥꯡꯉꯦꯗ
ꯑꯣ ꯌꯥꯝ ꯀꯟꯅ ꯀꯥ ꯍꯦꯟꯅ ꯃꯊꯛꯇ ꯌꯦꯡꯈꯠꯈꯤꯅꯣ ꯍꯥꯏꯌꯣ
ꯍꯣ
ꯅꯠꯇ꯭ꯔꯗꯤ ꯏ ꯊꯣꯛꯀꯅꯦꯕ
ꯍꯣꯏ ꯑꯗꯨꯝ ꯍꯤꯗꯥꯛ ꯇꯩꯔꯒ ꯂꯩꯌꯦ
ꯎꯝ ꯑꯁ ꯂꯩꯁꯥꯕꯤ ꯑꯣꯟꯗꯧꯔꯦ
ꯀꯩꯅꯣꯗꯨ ꯇꯧꯒꯅꯤ ꯍꯥꯏ ꯃꯊꯪ ꯃꯊꯪ ꯇꯧꯔꯛꯑꯅꯤ ꯑꯁꯤ ꯇꯧꯈ꯭ꯔꯕꯟ
ꯍꯔꯥꯎ ꯔꯝꯃꯅꯤꯀꯣ ꯃꯥ
ꯎꯝ
ꯅꯪ ꯀꯩꯅꯣ ꯇꯧꯔꯗꯤ ꯍꯩꯅꯧ ꯄꯨꯔꯛꯑꯣ
ꯂꯥꯛꯈꯤꯗꯧ ꯃꯥꯅꯗꯦꯗ ꯑꯩꯗꯤ ꯑꯗꯣ ꯆꯠꯇꯤ ꯆꯠꯅꯤꯡꯉꯕꯅꯤ ꯅꯪ ꯑꯩꯅ ꯄꯩꯁꯥ ꯂꯩꯔꯗꯤ ꯎꯝ ꯈꯪꯗꯦ ꯍꯟꯗꯛ ꯑꯣꯟꯂꯥꯏꯟꯗ ꯌꯥꯎꯁꯤꯔꯥ ꯈꯟꯕꯅꯦꯕ
ꯑꯁ ꯈꯪꯗꯦꯗ ꯇꯧꯔꯤꯁꯤ ꯒꯌ꯭ꯥꯟ ꯇꯥꯗꯦ ꯑꯥ ꯅꯥ ꯑ ꯆꯔꯗꯤ ꯑꯃꯨꯀ ꯑ
ꯕꯥꯏꯑꯣꯗꯣ ꯑꯗꯨ ꯃꯐꯝ ꯑꯗꯨ ꯀꯦꯃꯦꯁꯇ꯭ꯔꯤ ꯂꯧꯕꯒꯤ ꯃꯐꯝꯗꯣ ꯂꯧꯔꯗꯤ ꯎ ꯀꯩꯅꯣ ꯃꯃꯥꯡ ꯆꯍꯤꯗꯣ ꯇꯔꯥꯍꯨꯝꯗꯣꯏ ꯍꯥꯏꯕ ꯂꯤꯁꯤꯡ ꯇꯔꯥꯍꯨꯝꯗꯣꯏ ꯍꯥꯏꯌꯦꯕꯀꯣ
ꯎꯝ
ꯃꯃꯜꯗꯤ ꯑꯗꯨꯝ ꯌꯥꯏꯅ ꯈꯪꯗꯦ ꯑꯗꯨꯗꯤ ꯏꯃꯥꯟꯅꯕꯤꯅ ꯍꯥꯏꯕꯅꯦ
ꯄꯩꯁꯥ ꯈꯔ ꯇꯥꯕꯤꯒꯦ ꯍꯥꯏꯔꯔꯕ
ꯑꯩꯈꯣꯏ ꯑꯣꯖꯥꯅꯦ ꯂꯥꯛꯑꯣ ꯄꯩꯁꯥ ꯇꯥꯕꯤꯒꯦꯕꯨꯗꯤ ꯍꯥꯏꯌꯦ ꯑꯗꯣ ꯂꯤꯁꯤꯡ ꯇꯔꯥ ꯇꯔꯨꯛ ꯍꯥꯏꯌꯦꯕꯀꯣ ꯃꯥꯗꯣ ꯑꯗꯣ ꯑꯁꯤ ꯀꯩꯅꯣꯗꯤ ꯈꯪꯗꯦ ꯏꯃꯥꯟꯅꯕꯤꯅ ꯍꯥꯏꯕꯗꯤ ꯃꯥꯅ ꯂꯧꯕ ꯃꯐꯝꯗꯣ ꯑꯗꯨꯗꯗꯤ ꯈꯪꯗꯦ ꯑꯗꯨꯝ ꯄꯩꯁꯥꯗꯣ
ꯇꯔꯥꯍꯨꯝꯗꯣꯏ ꯍꯥꯏꯌꯦꯕ ꯃꯥꯗꯤ ꯇꯔꯥꯍꯨꯝꯗꯣꯏ ꯂꯧꯋꯦ ꯃꯃꯥꯡ ꯆꯍꯤꯗꯤ ꯍꯥꯏꯌꯦ ꯁꯨꯃꯥꯏꯅ
ꯐꯖꯅ ꯈꯜꯂꯒ ꯂꯧꯔꯣ ꯑꯉꯥꯡꯈꯩꯗꯤ ꯀꯃꯥꯏꯅ ꯇꯧꯔꯤꯍꯦ ꯂꯩꯕ꯭ꯔꯣ ꯑꯁꯣꯝꯗ
ꯄꯇꯥ ꯍꯣꯏꯅꯣ
ꯑꯉꯥꯡꯗꯣ ꯑꯉꯥꯡ ꯅꯨꯄꯥ ꯃꯆꯥꯗꯣ
ꯀꯩꯅꯣꯒꯤ ꯃꯆꯥꯔꯣ ꯏꯌꯥꯝꯕꯒꯤ ꯃꯆꯥꯔꯣ
ꯑꯥ
ꯃꯌꯨꯝꯗ
ꯑꯁꯤꯗ ꯂꯩꯇꯦ ꯑꯥ ꯃꯈꯥꯗ ꯂꯩꯕ꯭ꯔꯣ
ꯎ ꯑꯁꯤ ꯈꯨꯟꯗ ꯂꯣꯏ ꯂꯩꯌꯦ ꯀꯩꯅꯣ
ꯑꯣ ꯑꯁ ꯅꯨꯡꯉꯥꯏꯔꯝꯃꯅꯤꯗ ꯅꫭꯏꯗꯤ ꯕꯣꯜ ꯌꯦꯡꯗ꯭ꯔꯣ
ꯉꯔꯥꯡ ꯌꯦꯡꯉꯦ
ꯑꯩꯗꯤ ꯉꯔꯥꯡ ꯀꯞꯄꯦ ꯖꯄꯥꯟ ꯉꯝꯗꯕꯒꯤ
ꯄꯩꯁꯥ ꯊꯥꯅꯥꯈꯤꯗꯥꯏ ꯅꯪꯗꯤ
ꯄꯩꯁꯥ ꯊꯥꯗ ꯂꯣꯏꯅꯃꯛ ꯃꯥꯡꯉꯦ ꯄꯩꯁꯥ ꯄꯦꯁꯥ ꯊꯥꯔꯑꯣ ꯍꯥꯏꯅꯦ ꯄꯩꯁꯥ ꯂꯩꯇꯦ
ꯄꯩꯁꯥ ꯕꯦꯠ ꯇꯧꯅꯔꯒ ꯄꯩꯁꯥ ꯂꯩꯇꯦ ꯍꯥꯏꯕꯒꯤ
ꯑꯩꯅ ꯉꯝꯃꯗꯤ ꯑꯩꯉꯣꯟꯗ ꯄꯩꯁꯥ ꯄꯤꯌꯣ ꯅꯪꯅ ꯉꯝꯃꯗꯤ ꯄꯩꯁꯥ ꯄꯤꯗꯅꯕ ꯑꯨꯃꯥꯏꯅ ꯍꯥꯏꯔꯛꯑꯗ꯭ꯔꯣ
ꯑꯩꯗꯣ ꯑꯩ ꯑꯁ ꯑꯩꯁꯦ ꯅꯥꯀꯜꯔꯣꯝꯗ ꯅꯥꯀꯜꯔꯣꯝꯗꯅ ꯖꯄꯥꯟ ꯁꯞꯄꯣꯔꯠ ꯇꯧꯕ ꯅꯥꯀꯜꯔꯣꯝꯗꯅ ꯕ꯭ꯔꯥꯖꯤꯜ ꯑꯃꯨꯠ ꯇꯧꯕ ꯑꯩꯁꯦ ꯕꯦꯠ ꯇꯧꯔꯤꯁꯦ ꯃꯤ ꯑꯃꯈꯛꯇ ꯅꯠꯇꯦꯕ ꯃꯤ ꯑꯅꯤꯅꯦꯕꯀꯣ
ꯑꯥ
ꯃꯤ ꯑꯅꯤꯗꯣ ꯑꯃꯗꯣ ꯄꯩꯁꯥ ꯊꯥꯔꯛꯇꯦ ꯑꯃꯗꯨꯁꯨ ꯊꯥꯔꯛꯑꯣ ꯊꯥꯔꯛꯑꯣ ꯍꯥꯏ ꯑꯃꯗꯨꯁꯨ ꯄꯩꯁꯥ ꯊꯥꯔꯛꯇꯦ ꯑꯩꯅ ꯄꯩꯁꯥ ꯊꯥꯔꯛꯇꯦ ꯄꯩꯁꯥ ꯑꯝꯇ ꯂꯩꯇꯦ ꯂꯨꯄꯥ ꯌꯥꯡꯈꯩ ꯈꯛꯇ ꯂꯩꯌꯦ ꯍꯥꯏꯕ
ꯄꯩꯁꯥ ꯂꯩꯇ꯭ꯔꯒ ꯌꯥꯝ
ꯕꯦꯇ ꯇꯧꯔꯦ ꯑꯩꯅ ꯑꯩꯅ ꯅꯩꯕꯤꯈ꯭ꯔꯦ ꯉꯔꯥꯡꯗꯤ
ꯏꯆꯦ ꯃꯦꯂꯣꯗꯤꯗꯤ
ꯃꯥꯁꯨ ꯇꯧꯕꯅꯤ ꯃꯥꯗꯤ ꯕ꯭ꯔꯖꯤꯜ ꯁꯄꯣꯔꯠ ꯇꯧꯕꯅꯤ ꯂꯣꯏꯔꯝꯗꯥꯏꯗ ꯆꯪꯕꯒꯤꯅꯦ ꯅꯠꯇ꯭ꯔꯗꯤ ꯗ꯭ꯔꯣ ꯆꯠꯂꯒ ꯄꯦꯅꯥꯜꯇꯤ ꯇꯧꯔꯗꯣꯏꯅꯦ
ꯑꯥꯏ ꯗ꯭ꯔꯣ ꯆꯠꯂꯁꯨ ꯉꯔꯥꯡꯒꯤꯗꯨꯗꯤ ꯀꯩꯅꯣꯅꯦ ꯅꯣꯛ ꯑꯥꯎꯠꯅꯤꯅ ꯀꯩꯅꯣ ꯇꯧꯕꯅꯦ ꯎꯝ ꯉꯝꯗ꯭ꯔꯁꯨꯀꯣ꯫ ꯎꯝ ꯄꯨꯡꯗꯣ ꯈꯔ ꯍꯥꯞꯄꯒ ꯁꯥꯟꯅꯍꯟꯗꯣꯏꯅꯦ ꯉꯔꯥꯡꯒꯤꯗꯨꯗꯤ꯫
ꯍꯣꯏ ꯄꯨꯡ ꯈꯔ ꯍꯥꯞꯄꯅꯦ ꯍꯣꯏ꯫
ꯑꯗꯣ ꯎꯝ ꯀꯩꯅꯣ ꯇꯧꯕꯒꯤꯅꯦ꯫ ꯑꯗꯨꯝ ꯂꯣꯏꯔꯝꯗꯥꯏꯗ ꯑꯃ ꯑꯃꯨꯛ ꯆꯟꯒꯤꯕꯩꯅꯦ꯫ ꯑꯗꯨ ꯕ꯭ꯔꯥꯖꯤꯜꯒꯤ ꯄ꯭ꯂꯦꯅꯗꯤ ꯐꯖꯕ ꯍꯦꯜꯂꯦꯕ꯫
ꯍꯣꯏ ꯐꯖꯩꯗ꯫ ꯑꯗꯣ ꯖꯄꯥꯟꯗ ꯐꯖꯅ ꯇꯧꯋꯦ ꯀꯅ ꯃꯃꯥꯡꯗꯒꯤꯁꯨ ꯈꯔ ꯈꯦꯠꯅ ꯈ꯭ꯔꯦ ꯐꯖꯅ ꯍꯩꯔꯦ ꯃꯣꯏꯗꯣ꯫ ꯑꯁ ꯅꯨꯡꯁꯤꯌꯦ ꯀꯄꯔ ꯂꯩꯔꯒ ꯑꯥꯏ ꯊꯋꯥꯏ ꯌꯥꯝ ꯅꯨꯡꯉꯥꯏꯇꯦ ꯑꯗꯣ ꯅꯨꯄꯥ ꯑꯃꯁꯨ ꯕꯥꯏꯔꯦꯜ ꯆꯠꯂꯤꯗꯨꯗꯤ꯫ ꯕ꯭ꯔꯥꯖꯤꯜ ꯃꯅꯥꯛꯇ ꯂꯦꯞꯄꯒ ꯃꯥꯥꯟꯂꯦ ꯖꯄꯥꯟ ꯁꯄꯣꯔꯠ ꯇꯧꯔ ꯂꯩꯕꯗꯣ꯫
ꯍꯧꯖꯤꯛ ꯑꯗꯨ ꯅꯨꯄꯥꯗꯣ ꯑꯩꯕꯨ ꯚꯥꯏꯔꯦꯜ ꯆꯠꯍꯟꯕꯤꯒꯅꯨ ꯍꯥꯏꯔ ꯂꯩꯕꯅꯤ ꯚꯤꯗꯤꯑꯣ ꯑꯃ ꯏꯟꯁꯇꯥꯗ ꯊꫠꯡꯅꯕꯗꯨ
ꯈꯪꯗ꯭ꯔꯦꯗ ꯉꯁꯤ ꯌꯦꯡꯉꯣꯏꯗ꯭ꯔꯣ ꯍꯥ
ꯍꯣꯔꯦꯟ ꯀꯅꯥ ꯀꯅꯥ ꯂꯩꯒꯦ ꯑꯩ ꯈꯪꯗꯦ ꯑꯩꯗꯤ ꯊꯕꯛ ꯆꯠꯇꯣꯏꯅꯤꯅ꯫
ꯈꯪꯗꯦ ꯃꯣꯏꯅ ꯀꯥꯞꯄꯗꯤ ꯑꯗꯨꯝ ꯌꯦꯡꯉꯦ ꯀꯥꯞꯇꯔ꯭ꯗꯤ ꯌꯦꯡꯗꯦ꯫
ꯀꯅꯥ ꯀꯅꯥ ꯂꯩꯌꯦꯁꯨ ꯈꯪꯗꯕ꯫
ꯎꯝ
ꯑꯁ ꯂꯣꯏꯔꯦ ꯅꯡꯗꯤ
ꯉꯁꯥꯏ ꯑꯌꯨꯛꯇꯤ ꯃꯣꯔꯣꯀꯣ ꯂꯩꯕꯅꯦ꯫
ꯍꯥꯥ
ꯉꯁꯥꯏ ꯑꯌꯨꯛꯇꯤ ꯃꯣꯔꯣꯀꯣꯒ ꯀꯅꯥ ꯀꯅꯥꯅꯣ ꯈꯪꯗꯦ ꯁꯥꯟꯅꯕꯅꯦ꯫
ꯑꯣ ꯑꯩꯗꯤ ꯑꯌꯨꯛꯀꯤꯗꯤ ꯌꯦꯡꯗꯦ ꯑꯃꯨꯛꯀ ꯃꯦꯁꯤꯒꯤ ꯁꯥꯟꯅꯕꯗ ꯌꯦꯡꯉꯒꯦ ꯌꯦꯡꯅꯤꯡꯉꯁꯨ ꯎꯄꯥꯏ ꯂꯩꯇꯦ ꯍꯥꯏꯕ꯫ ꯐꯔꯛ ꯇꯥꯔꯅꯤ ꯉꯁꯤꯗꯤ ꯍꯣꯔꯦꯟ ꯅꯣꯏ ꯄꯨꯂꯞ ꯄꯨꯜꯂꯒ ꯑꯃꯨꯛꯀ ꯌꯦꯡꯗꯣꯏ ꯑꯣꯏꯔꯝꯅꯤꯀꯣ꯫
ꯍꯣꯏ ꯄꯨꯂꯞ ꯄꯨꯂꯞ ꯌꯦꯡꯗꯣꯏꯅꯦ꯫
ꯅꯨꯡꯉꯥꯏꯌꯦ ꯆꯥꯕ ꯈꯣꯠꯄꯗꯤ ꯇꯧꯗ꯭ꯔꯕꯣ꯫
ꯇꯧꯗꯦ ꯑꯩ ꯂꯥꯛ ꯑꯩ ꯂꯥꯛꯄꯗꯒꯤ ꯇꯧꯗꯦ꯫
ꯑꯁ ꯅꯗꯥꯎ ꯌꯥꯗꯦꯅ ꯅꯪꯗꯤ꯫
ꯈꯪꯗꯦ ꯃꯣꯏꯈꯩꯁꯦ꯫
ꯁꯤꯡꯖꯨꯒꯨꯝꯕ ꯑꯗꯒꯤ ꯌꯦꯟꯒꯨꯝꯕ ꯌꯦꯔꯨꯝꯒꯨꯝꯕ ꯇꯧꯗ꯭ꯔꯦ꯫ ꯑꯗꯣ ꯃꯦ ꯃꯦꯁꯤ ꯁꯥꯟꯅꯕ ꯃꯇꯝꯗ ꯑꯃꯨꯛꯀ ꯇꯧꯈꯤꯅꯤꯗ ꯑꯗꯨꯕꯨꯗꯤ꯫
ꯑꯗꯨꯗꯤ ꯄꯨ ꯂꯩꯔꯤꯌꯦ ꯃꯇꯝꯗꯣ꯫
ꯑꯁ ꯈꯪꯗꯦ ꯇꯧꯔꯤꯖꯦ ꯊꯕꯛꯅ ꯃꯔꯣ ꯑꯃ ꯕꯣꯜꯅ ꯃꯔꯣꯜ ꯑꯃ꯫ ꯒꯌ꯭ꯥꯟ ꯃꯦꯟ ꯑꯁ ꯁꯥꯏꯌꯦ ꯁꯤꯗꯗꯤ ꯑꯣꯝ ꯆꯥꯛꯅꯩꯌꯦ꯫ ꯅꯨꯡꯁꯥ ꯊꯣꯛꯇꯦ ꯍꯥꯏꯔꯖꯨꯀꯣ ꯁꯥꯏꯌꯦ꯫
ꯁꯤꯗꯗꯤ ꯅꯣꯡ ꯑꯃꯨꯃꯨꯛ ꯆꯨꯋꯦ ꯈꯤꯇꯪ ꯈꯤꯇꯪ ꯆꯨꯋꯦ ꯑꯗꯨꯒ ꯅꯨꯡꯁ ꯁꯥ ꯑꯃꯨꯛ ꯁꯥꯔꯒꯅꯤ